ꯌꯥꯃ
ꯌꯥꯔ ꯌꯥ ꯎꯝ ꯌꯥꯝ ꯃꯥꯜꯂꯤꯦꯕꯣ
ꯍꯝ ꯍꯨꯝ ꯍꯝ ꯍꯝ ꯌꯨꯝꯗ ꯂꯩꯗꯨꯕꯨ ꯀꯃꯥꯏ ꯀꯃꯥꯏ ꯂꯩꯔꯤꯒꯦ
ꯑꯩ ꯍꯧꯖꯤꯛ ꯀ꯭ꯔꯣꯁ ꯁꯦꯠꯇꯤꯡ ꯇꯧꯕ ꯀꯟꯅ ꯇꯝꯃꯤ
ꯐꯤ ꯇꯨꯕꯗ ꯂꯣꯟꯕꯤꯗ
ꯎ ꯝꯕꯤꯔ ꯊꯣ ꯍꯣꯕꯤꯌꯣ ꯏꯟꯊꯧ ꯍꯕꯗꯨ
ꯎꯝ ꯑꯩꯁꯦ ꯑꯗꯨꯗꯣ ꯉꯍꯥꯟ ꯃꯤꯁꯀ ꯇꯧꯔꯒ ꯀ꯭ꯂꯥꯁ ꯑꯦꯂꯚꯦꯟꯗ ꯍꯩꯗꯤ ꯍꯩꯒꯅꯤ ꯎꯝ
ꯀꯥꯎꯈ꯭ꯔꯦ
ꯈꯨꯡꯗꯦ ꯍꯥꯏꯐꯦꯠ ꯃꯑꯣꯡꯗꯣ ꯌꯦꯡꯉꯕꯨꯗꯤ ꯍꯩꯕꯨꯗꯤ ꯍꯩꯇꯧꯗꯤ ꯃꯥꯜꯂꯦꯗ ꯈꯪꯗꯦ ꯆꯥꯎ
ꯃꯤꯁ ꯀ ꯏꯖꯥ ꯍꯧꯖꯤꯦ
ꯈꯪꯗꯕ ꯀꯃꯥꯏ ꯇꯔ ꯅꯈꯣꯏꯃꯤꯁꯣ
ꯃꯣꯏ ꯄꯥ ꯅ ꯃꯥꯏ ꯆꯕꯨꯖꯅꯣ
ꯎꯝ ꯍꯧ ꯉꯖ ꯍꯥꯏꯦ ꯑꯣꯝ ꯎ ꯑꯈꯣꯏ ꯃꯤꯁꯇꯣ ꯀꯩꯅꯣ ꯇꯧꯕꯅꯦꯕ ꯈꯪꯉꯄꯂꯦꯅ ꯃꯥꯗꯤ ꯁꯥꯟꯅꯕꯁꯦ ꯌꯥꯝ ꯄꯥꯝꯖꯩ ꯍꯥꯏꯕꯅꯦꯕꯀꯣ ꯕꯣꯛꯁꯤꯡꯒꯨꯝꯕ ꯀꯔꯤꯒꯤꯗꯅꯣꯅꯦ ꯀ꯭ꯂꯥꯁ ꯀꯌꯥꯗꯅꯣ ꯍꯥꯏꯕꯅꯤꯅꯦ ꯕꯣꯛꯁꯤꯡ ꯁꯥꯟꯅꯕꯒꯤꯗ ꯃꯤꯁꯇꯣ ꯃꯄꯥꯟ ꯂꯝꯗ ꯍꯥꯏꯛ ꯀꯩꯅꯣ ꯆꯠꯄꯒꯤ ꯁꯥꯟꯅꯕꯒꯤꯁꯨ ꯈꯜꯂꯛꯑꯦ ꯍꯥꯏꯕꯅꯦꯕ ꯑꯉꯥꯡ ꯑꯣꯏꯔꯤꯀꯥꯟꯗ ꯃꯥꯅ ꯄꯥꯝꯖꯕꯅꯦ ꯍꯥꯏꯕꯅꯦꯕ ꯁꯥꯟꯅꯕ ꯑꯗꯨꯒꯨꯝꯕ ꯃꯣꯏ ꯕꯕꯥꯅ ꯑꯩꯗꯤ ꯅꯨꯄꯤꯅ ꯑꯗꯨꯒꯨꯝꯕ ꯇꯧꯕꯁꯦ ꯄꯥꯝꯗꯦꯅ ꯍꯥꯏꯌꯦ ꯁꯨꯝ ꯊꯥꯏꯅ ꯍꯥꯏꯗꯤ ꯑꯩꯈꯣꯏ ꯍꯧꯖꯤꯛꯀꯤꯁꯤ ꯀꯩꯣꯅ ꯍꯥꯏꯔꯗꯤ ꯃꯤꯁꯣꯏ ꯕꯕꯥ ꯍꯥꯏꯗꯤ ꯈꯔ ꯑꯍꯟꯅꯤꯗꯅ ꯑꯗ ꯑꯩꯗꯤ ꯅꯨꯄꯤꯅ ꯑꯗꯨꯃꯥꯏꯅ ꯂꯝꯇꯨꯗ ꯆꯠꯄꯁꯦ ꯄꯥꯝꯗꯦꯅ ꯍꯥꯏ ꯑꯗꯣ ꯃꯤꯁꯁꯨ ꯑꯗꯨꯝ ꯇꯟꯗꯅ ꯑꯗꯨꯝ ꯇꯧꯈꯤꯗ꯭ꯔꯦ ꯁꯅ ꯍꯥꯏꯅ ꯑꯗꯨꯝ ꯑꯩꯗꯤ ꯁꯥꯟꯅꯕꯒꯤꯗꯗꯣ ꯑꯗꯨꯝ ꯈꯜꯂꯛꯄꯅꯦ ꯈꯄꯒꯤꯗ
ꯍꯎꯗ꯭ꯔꯔꯤꯅꯤꯒꯣ
ꯎꯝ ꯁꯨꯝ
ꯁꯤ ꯂꯣꯏꯔꯒ ꯅꯪꯒꯤ ꯇꯧꯔꯣ
ꯇꯔꯀꯦ ꯇꯔꯀ ꯃꯣꯏꯒꯤ ꯁꯤꯒꯤ ꯄꯦꯃꯦꯟꯁꯤꯗꯤ ꯀꯣꯟ ꯂꯧꯊꯣꯛꯇꯣꯏꯔ
ꯃꯣꯏ ꯍ ꯆꯖ ꯇꯣꯏꯅꯦ
ꯃꯣꯏꯅ ꯆꯪꯖꯔꯛꯇꯣꯏꯅꯦꯗꯤ
ꯖꯤꯄꯦꯗ ꯃꯣꯏ ꯑꯗꯨꯝ ꯆꯪꯉꯛꯇꯣꯏꯅꯦꯕ
ꯅꯪꯒꯤ ꯍꯧꯖꯤꯛ ꯆꯪꯉꯛꯑꯕꯣ ꯍꯥꯏꯁꯦ
ꯆꯥꯎꯥꯇꯔꯤ
ꯑ ꯄꯨꯅꯦꯅ ꯅꯪ ꯅ ꯉꯍꯥ ꯑꯃꯨꯛ ꯑꯃ ꯀꯩꯅꯣ ꯍꯥꯏꯗꯅ ꯏꯌꯥꯔꯐꯤꯁꯇ ꯃꯔꯤ ꯁꯥꯡꯕꯗꯣ ꯏꯌꯥꯔꯄꯣꯠ ꯅꯠꯇꯕ ꯏꯌꯥꯔꯐꯤꯁꯇꯣ
ꯑꯥ
ꯑꯗꯨꯗꯨꯅ ꯅꯪꯅ ꯑꯦꯁꯊꯦꯇꯤꯛ ꯑꯣꯏꯕ ꯃꯥꯜꯂꯦꯅ ꯍꯥꯏꯗꯅ ꯑꯩꯁ ꯁꯨꯝ ꯈꯜꯂꯛꯅꯦ ꯑꯗꯨꯅ ꯍꯦꯟꯅ ꯐꯖꯕ ꯃꯥꯜꯂꯦꯗ
ꯐꯖꯕꯅꯤꯃꯤ ꯀꯣꯏ ꯀꯥꯟ ꯂꯣꯏ ꯀꯥꯟꯩ ꯄꯐꯣ
ꯑꯝ ꯏꯌꯥꯔꯄꯣꯠꯇꯨꯅ ꯑꯃꯨꯛ ꯋꯦꯌꯔꯂꯦꯁ ꯑꯣꯏꯔꯒ ꯁꯨꯝ ꯅꯨꯡꯉꯥꯏꯕꯗꯨꯒꯤꯅꯦꯕ
ꯎꯝ ꯍꯥꯏꯗꯤ ꯑꯩꯈꯣꯏꯗ ꯀꯟꯚꯤꯅꯤꯌꯦꯟ ꯑꯣꯏꯕꯗꯣ
ꯎꯝ ꯍꯥ ꯑꯩꯈꯣꯏ ꯗꯤꯐꯦꯟꯁ ꯂꯧꯕꯒꯤ ꯂꯨꯄꯥ ꯆꯅꯤ ꯑꯃꯨꯛ ꯊꯤꯌꯣ ꯍꯥꯏꯔꯛꯑꯦ
ꯀꯔꯤꯌꯦ
ꯇꯦꯛꯦꯛꯁꯇꯦ
ꯗꯤꯐꯦꯟꯁ
ꯂꯦꯇꯦꯛꯁꯀꯤꯤ ꯄ꯭ꯔꯥꯛꯛꯇꯤꯀꯦꯜ ꯇꯧꯕꯒꯤ ꯗꯤꯐꯦꯟꯁ ꯂꯧꯕ ꯍꯤꯡꯗꯣꯛꯏ
ꯑꯣ
ꯃꯥ ꯀꯦ ꯇꯧꯔꯣꯡ ꯍꯗ
ꯂꯣꯏ ꯇꯧꯔꯝꯃꯦ ꯑꯗꯨ ꯀꯩꯅꯣ ꯇꯧꯋꯦ ꯃꯥ ꯃꯉꯥ ꯄꯤꯕ ꯑꯃꯗꯤꯝ ꯈꯔ ꯇꯦꯟꯇꯛꯅ ꯏꯔꯝꯃꯦ
ꯑꯩ ꯂꯣꯏ ꯇꯧꯔꯃꯃꯤ ꯅꯤꯅꯦ
ꯍꯥꯥ
ꯐꯤꯖꯤꯛ ꯁꯕꯤ ꯀꯘꯔꯤꯒꯤ ꯂꯦꯕꯣ ꯈꯪꯗꯦ ꯑꯩꯅ ꯌꯥꯝ ꯁꯥꯎꯅꯤꯡꯉꯤꯁꯦ
ꯎꯝ
ꯂꯧꯗ ꯌꯗꯕ ꯂꯧꯔꯅꯤ
ꯀꯩꯅꯣꯅ ꯑꯗꯨꯒꯤ ꯀꯩꯅꯣ ꯗꯤꯐꯦꯟꯁ ꯂꯧꯕꯗꯨꯗ ꯑꯗꯨ ꯑꯗꯨꯝ ꯗꯤꯐꯦꯟꯁꯇꯤ ꯋꯥꯔꯤꯁꯨ ꯀꯩ ꯑꯣꯏꯕꯒꯤ ꯑꯗꯨꯝ ꯑꯩꯈꯣꯏꯅ ꯄꯥꯕꯁꯤꯡꯗꯣ ꯑꯗꯨꯝ ꯌꯥꯎꯔꯛꯑꯦꯕꯀꯣ
ꯑꯣ
ꯑꯗꯒꯤ ꯍꯟꯇꯛꯀꯤ ꯀꯔꯦꯟ ꯑꯦꯐꯤꯌꯔꯁꯀꯤ ꯃꯣꯏ ꯏꯖꯔꯦꯜꯒ ꯏꯔꯥꯟꯒꯒꯤ ꯅꯥꯟ ꯇꯧꯕꯗꯣ ꯑꯗꯨꯒꯤ ꯃꯔꯝ ꯍꯣꯏ ꯑꯗꯨꯒꯤ ꯃꯔꯝꯗꯒ ꯍꯪꯉꯛꯑꯦ ꯑꯗꯒꯤ ꯀꯩꯅꯣꯒꯤꯁꯨ ꯏꯁꯇ꯭ꯔꯦꯠ ꯏꯁꯇ꯭ꯔꯦꯠ ꯑꯣꯐ ꯍꯣꯔꯃꯨꯁꯀꯤ ꯃꯔꯝꯗꯒ ꯑꯗꯨꯝ ꯍꯧꯖꯤꯛꯀꯤ ꯀꯔꯦꯟꯁꯦ ꯌꯥꯝ ꯍꯪꯉꯛꯑꯦꯕꯀꯣ
ꯎꯝ
ꯑꯗ ꯑꯩꯗꯣ ꯑꯗꯨꯝ ꯏꯔꯦ ꯏꯕꯁꯦꯁ ꯑꯗꯣ ꯑꯣꯖꯥ ꯅꯨꯄꯤ ꯃꯐꯝꯅꯦ ꯃꯥꯅꯅꯦ ꯈꯪꯕ ꯑꯩꯁꯦ ꯊꯥꯒꯠꯈꯤꯕꯁꯤꯅ ꯊꯥꯒꯠꯈꯤꯕꯁꯤꯅ ꯑꯗꯨ ꯇꯤꯚꯦꯟ ꯁꯣꯛꯄ ꯅꯨꯃꯤꯠꯇꯨꯗ
ꯀꯃꯥꯏꯅ
ꯋꯥꯂ ꯑ ꯑꯩꯁꯦ ꯑꯗꯨꯝ ꯀꯣꯏꯁꯟꯗꯣ ꯄꯤꯔꯛꯄꯒ ꯑꯩꯁꯦ ꯑꯗꯨꯝ ꯏꯔꯦ ꯑꯗꯨꯒ ꯃꯥꯁꯦ ꯑꯩꯅꯥꯛꯅ ꯑꯗꯨꯝ ꯐꯝꯃꯦꯕꯀꯣ ꯑꯩ ꯅꯛ ꯒꯤ ꯕꯦꯟꯁ ꯑꯩꯒ ꯊꯪꯅꯕꯗꯣ ꯃꯥꯌꯣꯛꯅꯕꯗꯣ ꯃꯥꯁꯦ ꯂꯥꯛꯇꯕ ꯑꯗ ꯅꯪꯗꯤ ꯌꯥꯝ ꯄꯥꯔꯛꯄ ꯃꯥꯜꯂꯤ ꯍꯧꯕꯒ ꯑꯗꯨꯝ ꯏꯈ꯭ꯔꯦꯅꯦ ꯍꯥꯏꯗꯤ ꯃꯥꯁꯦ ꯑꯩꯅ ꯍꯥꯏꯐꯦꯠ ꯀꯣꯏꯁꯟ ꯑꯍꯨꯝꯂ ꯀꯩꯅꯣꯝꯃ ꯏꯕ ꯂꯣꯏꯕꯒ ꯅꯣꯡꯈꯠꯂꯛꯄꯗ ꯑꯗꯨꯒ ꯃꯥ ꯑꯗꯨ ꯂꯣꯏꯔꯦ ꯑꯗꯨꯒ ꯑꯃꯨꯛ ꯉꯥꯏꯍꯥꯛꯇꯪ ꯂꯩꯔꯒ ꯑꯃꯨꯛ ꯃꯥꯁꯦ ꯑꯃꯨꯛ ꯑꯩ ꯉꯍꯥꯛꯇꯪ ꯑꯃꯨꯛ ꯆꯪꯉꯦ ꯄꯦꯄꯔ ꯌꯥꯒꯗ꯭ꯔꯥ ꯍꯥꯏꯔ ꯑꯩꯅ ꯌꯥꯈꯤꯅꯤ ꯃꯦꯝ ꯍꯥꯏꯔ ꯏꯔꯣ ꯏꯔꯣ ꯍꯥꯏ ꯏꯔꯦ ꯑꯗꯨꯒ ꯑ ꯀꯣꯟꯗꯗ ꯑꯩꯅ ꯄꯦꯄꯔ ꯍꯥꯏꯕꯒꯤꯗ ꯄꯦꯄꯔ ꯄꯤꯕꯤ ꯃꯥꯗꯤ ꯑꯩꯅ ꯉꯁꯥꯏꯗꯒꯤ ꯈꯪꯉꯕꯅꯤ ꯃꯥꯅ ꯇꯧꯔꯤꯅꯦꯀꯣ ꯃꯃꯥꯡꯗ ꯂꯦꯞꯄꯔꯥ ꯉꯁꯥꯏꯔꯤ ꯈꯪꯉ ꯃꯥꯗꯤ ꯌꯥꯝ ꯏꯕꯅꯤ ꯃꯇꯣꯝꯗ ꯑꯗꯨꯝ ꯏꯔ ꯂꯩꯕꯅꯤ ꯉꯁꯥꯏꯗꯒꯤ ꯎ ꯃꯥꯗꯤ ꯂꯥꯏꯔꯤꯛ ꯌꯥꯝ ꯄꯥꯔꯛꯄ ꯃꯥꯂ ꯇꯧꯔꯦ ꯅꯪ ꯃꯤꯡꯗꯣ ꯀꯩꯕ ꯍꯥꯏꯅ ꯑꯃꯨꯛ ꯍꯅꯤꯡꯉꯦ
ꯎꯝ
ꯇꯧ ꯂꯥꯛꯄꯗꯏꯥꯏꯟ ꯇꯧꯕ ꯂꯥꯛꯄ ꯑꯩꯅ ꯑꯥꯔ ꯁꯤꯅ ꯍꯥꯏꯔ ꯑꯗꯨꯒ ꯎꯝ ꯑꯗꯨꯒ ꯑꯗꯒꯤ ꯁꯥꯏꯟ ꯇꯧꯔꯤꯀꯥꯟꯗꯨꯗ ꯑꯃꯨꯛ ꯁꯥꯏꯟ ꯇꯧꯔꯤꯀꯥꯟꯗ ꯑꯣꯏꯔ ꯃꯥꯜꯂꯤ ꯀꯥꯏꯗ ꯂꯩ ꯅꯪꯒꯦ ꯍꯥꯏꯔꯦ ꯑꯩꯅ ꯂꯩ ꯍꯥꯏꯔꯦ ꯃꯆꯥꯛ ꯅꯇꯣꯝꯒꯤ ꯊꯣꯡꯉ ꯆ ꯂꯥꯛꯏꯕ ꯍꯥꯏꯔꯦꯀꯣ ꯑꯩꯅ ꯎ ꯉꯥꯏꯗꯣ ꯊꯣꯡꯕ ꯍꯩꯕ ꯍꯩꯕꯔꯣ ꯅꯪꯕꯨꯌꯦ ꯍꯥꯏꯡꯉꯣꯟꯗ ꯑꯩꯅ ꯍꯩꯗ ꯃꯦꯃ ꯍꯥꯏꯔꯦ ꯑꯗꯨꯃꯥꯏꯅ ꯅꯣꯛꯑꯦ ꯑꯗꯨꯒ ꯀꯥꯏꯗꯒꯤꯅꯣ ꯑꯃꯨꯛ ꯍꯪꯉꯦ ꯑꯩꯅ ꯊꯧꯕꯥꯜ ꯋꯥꯡꯈꯦꯝꯗꯒꯤ ꯍꯥꯏꯔ ꯑꯗꯨꯒ ꯑꯃꯨꯛ ꯑꯇꯣꯞꯄꯒꯤ ꯑꯗꯨ ꯇꯧꯔꯦ ꯂꯣꯏꯔꯦ ꯂꯣꯏꯔꯒ ꯑꯃꯨꯛ ꯑꯩꯅ ꯏꯕ ꯑꯩꯗꯣ ꯄꯨꯡ ꯀꯩꯅꯣ ꯄꯨꯡ ꯀꯥꯏ ꯑꯃꯃꯨꯛ ꯋꯥꯠꯂꯤꯀꯥꯟꯗ ꯂꯣꯏꯁꯜꯂꯦꯕ ꯑꯗꯨꯝ ꯏꯕꯗꯣ
ꯎꯝ
ꯑꯗ ꯑꯗꯨꯒꯤꯗ ꯃꯥꯅ ꯅꯪ ꯂꯣꯏ ꯑꯩꯅ ꯑꯩꯅ ꯂꯣꯏ ꯑꯩꯅ ꯁꯨꯃꯥꯏꯅ ꯂꯣꯈꯠꯂꯒ ꯆꯦꯛꯇꯣ ꯇꯧꯔꯨꯔꯒ ꯂꯣꯏꯔꯕꯣ ꯍꯥꯏꯔꯅ ꯂꯣꯏꯔꯦꯔ ꯕꯦꯔꯤ ꯒꯨꯗ ꯋꯥꯇꯅꯦ
ꯎꯝ꯫
ꯕꯦꯔꯤꯕꯒꯨ ꯂꯩ ꯑꯩꯩꯅ ꯑꯩꯁꯨ ꯑꯗꯨꯝ ꯑꯩ ꯑꯩ ꯇꯨꯃꯤꯟꯅ ꯑꯗꯨꯝ ꯂꯩꯔꯦ ꯑꯗꯨꯒ ꯃꯤꯡꯗꯣ ꯀꯩꯕ ꯍꯥꯏꯔꯦ ꯑꯥꯔ ꯁꯤ ꯆꯅꯨ ꯊꯧꯕꯥꯜ ꯋꯥꯡꯈꯦꯝꯗꯩꯅꯦꯕ ꯅꯪꯗꯣ ꯍꯥꯏꯔꯦ ꯎꯝ ꯍꯥꯏꯔꯦ ꯑꯗꯨꯒ ꯑꯣ ꯆꯠꯂꯣ ꯆꯠꯂꯣ ꯍꯥꯏꯔꯦ ꯑꯗꯨ ꯃꯥꯗꯤ ꯉꯁꯥꯏꯗꯤ ꯏꯕꯅꯤ ꯑꯣꯖꯥ ꯑꯃ ꯑꯣꯖꯥ ꯃꯥ ꯇꯍꯧꯔꯤꯅꯦꯦ
ꯑ
ꯑꯗꯨꯒ ꯄꯣꯔꯤꯁꯅ ꯍꯜꯂꯛꯑꯒ ꯑꯩꯉꯣꯟꯗ ꯀꯩ ꯍꯥꯏ ꯈꯪꯕ꯭ꯔꯥ ꯃꯥꯗꯣ ꯑꯩ ꯃꯅꯤꯡꯗꯣ ꯐꯝꯕꯅꯦꯕ ꯑꯗ ꯃꯥꯅ ꯃꯤꯗꯤ ꯑꯣꯖꯥꯅꯁꯨ ꯌꯥꯝ ꯍꯪꯉꯤ ꯏꯆꯦ ꯀꯌꯥꯝ ꯂꯧꯒꯗꯥꯏ ꯅꯪ ꯀꯌꯥꯝ ꯏꯔꯝꯒꯦ ꯑꯩꯅ ꯑꯗꯨꯝꯕꯨꯗꯤ ꯏꯔꯝꯃꯦ
ꯣꯔꯁꯇꯨ ꯍ ꯃꯃꯥꯏ ꯇ ꯑꯣꯏꯒ
ꯈꯗꯦꯅ ꯃꯥ ꯍꯟꯇꯛ ꯍꯟꯇꯛꯕꯨꯗꯤ ꯃꯥ ꯑꯩꯅ ꯑꯗꯨ ꯌꯦꯡꯉ ꯌꯦꯡꯉ ꯊꯥꯕꯅꯦꯕ ꯃꯉꯣꯟꯗꯁꯨ ꯄꯥꯎ ꯄꯥꯎꯅ ꯑꯗꯣ ꯃꯥ ꯑꯗꯨꯝꯕꯨꯗꯤ ꯇꯧꯔꯝꯃꯦꯗꯤ ꯍꯥꯏꯕꯅꯦ ꯑ ꯈꯪꯗꯦ
ꯃꯥ ꯂꯉ ꯠꯇꯕ꯭ꯔꯣ
ꯆꯥꯕ
ꯂꯥꯏꯅ ꯍꯩꯕꯅꯤꯀꯣ ꯃꯣꯏꯗꯤꯦ ꯇ ꯦꯡꯉꯗꯤ
ꯍꯥꯥ
ꯑꯩ ꯍꯩꯕ ꯃꯤꯅꯦ ꯍꯥꯏꯕ ꯃꯁꯥꯅ ꯃꯥꯡꯍꯟꯖꯩꯔꯝꯗꯦ
ꯃꯥ ꯑꯩꯉꯣꯟꯗ ꯍꯥꯏꯅꯦ ꯅꯪ ꯒ꯭ꯔꯦꯖꯨꯌꯦꯦꯁꯟꯁꯨꯝ ꯇꯧꯔ ꯂꯩꯗꯣ ꯀꯣꯆꯤꯡ ꯀꯩꯀꯩ ꯆꯠꯁꯜꯂꯨ ꯌꯥꯗ꯭ꯔꯣ ꯍꯌꯦꯡ ꯀꯩꯅꯣ ꯇꯧꯍꯧꯔꯗꯤ ꯃꯥ ꯍꯥꯏꯅꯦ ꯁꯁ
ꯀꯦ
ꯑꯩꯅ ꯆꯠꯇꯣꯏꯅꯦ ꯆꯠꯇꯣꯏꯅꯦ ꯈꯔ ꯂꯩꯔꯒ ꯑꯩꯗꯣ ꯃꯇꯥꯡ ꯃꯇꯝꯗꯣ ꯌꯦꯡꯉ ꯆꯠꯇꯣꯏꯅꯦ ꯃꯤꯅ ꯆꯠꯅ ꯑꯩꯅ ꯄꯨꯡꯆꯠ ꯆꯠꯀꯗ꯭ꯔꯣ ꯍꯥꯏꯈꯤꯕ
ꯐꯔ ꯑꯁ ꯑꯦꯗꯤ ꯍꯥꯏꯁ ꯃꯨ ꯊꯥꯏ ꯃꯈ ꯈꯜꯂꯦ ꯏꯁꯥꯒꯤ ꯁꯦꯃꯤꯁꯇꯔ ꯑꯦꯛꯖꯥꯝꯁꯤꯐꯧ ꯁꯣꯝꯗ ꯋꯥꯟ ꯍꯥꯏꯗꯤ ꯄꯥꯕꯗ ꯋꯥꯏꯗꯅꯀꯣ ꯌꯨꯅꯤꯠ ꯑꯍꯨꯝ ꯑꯍꯨꯝ ꯍꯥꯏꯖ ꯋꯥꯅꯤ ꯕꯨ ꯀꯩꯗꯥꯟꯗꯣ ꯑꯩ ꯀꯣꯆꯤꯡ ꯆꯠꯄꯁꯦ ꯑ ꯑꯩꯅ ꯈꯜꯂꯅꯦ
ꯄꯨꯂꯞ ꯂꯣꯏꯔꯀꯥꯟꯗ ꯆꯠꯄꯅ ꯐꯔꯣꯏꯗ꯭ꯔꯥꯒ ꯍꯥꯏꯗꯤ ꯃꯥꯥꯛꯛꯇꯣ ꯋꯥꯡꯅꯤꯡꯕꯄꯥꯥ ꯈ ꯃꯇꯝ ꯃꯇꯝꯗ ꯌꯥꯝ ꯃꯥꯔꯛꯇꯣ ꯋꯥꯡꯅꯤꯡꯉꯛꯄꯁꯤꯅꯀꯣ
ꯍꯣꯏ ꯍꯣꯏ
ꯈꯜꯂꯤ ꯍꯥꯏꯗꯤ ꯍꯣꯏ ꯑꯩꯈꯣꯏꯅ ꯃꯤ ꯃꯤ ꯕ꯭ꯔꯦꯟꯕꯨꯗꯤ ꯃꯥꯟꯅꯗꯦꯀꯣ
ꯎꯝ ꯑꯗꯨꯏ ꯍꯥꯏꯔꯗꯤ ꯄ꯭ꯔꯤꯟꯁꯤꯂꯥꯗꯣ
ꯎꯝ
ꯃꯥ ꯍꯥꯏꯅꯦ ꯄꯩꯁꯥꯁꯨ ꯊꯤꯖꯤꯜꯂꯨꯔꯃꯤꯅ ꯑꯥꯒꯤꯗꯨꯁꯨ ꯄꯥꯝꯃꯨꯑꯦꯅ ꯑꯗꯨꯝ ꯀꯩꯅꯣ ꯇꯧꯔꯦ ꯁꯣꯝꯒꯤꯁꯨ ꯐꯖꯅ ꯄꯥꯝ ꯉꯝꯗꯦ ꯑꯁ ꯈꯪꯗꯦ ꯑꯗꯨꯅ ꯁꯤꯗ ꯇꯝꯃꯝꯗꯕꯤꯗ ꯑꯇꯣꯞꯄꯗ ꯇꯝꯃꯒ ꯀꯣꯆꯤꯡꯗꯣ ꯆꯠꯂꯝꯃꯁꯨ ꯐꯕꯅꯤꯅ ꯑ ꯍꯃꯗ
ꯑꯗꯨꯅꯦ ꯀꯩꯁꯨ ꯄꯥꯕ ꯑꯩꯈꯣꯏꯅ ꯁꯪꯗ ꯑꯗꯒꯤ ꯑꯩꯗꯤ ꯁꯦꯂꯦꯕꯁꯇꯣ ꯀꯕꯔ ꯇꯧꯕ ꯉꯝꯖꯗꯕꯤꯅ ꯃꯔꯨ ꯑꯣꯏꯕꯣ ꯂꯣꯏꯅ ꯁꯦꯂꯦꯕꯁꯁꯤꯗꯤ ꯍꯩꯉꯛꯑꯕ ꯑꯗꯨꯗꯤ ꯑꯩ ꯑꯗꯨꯗꯒꯤ ꯏꯌꯥꯏ ꯀꯣꯏꯁꯟꯗꯨꯗ ꯍꯪꯗ꯭ꯔꯕꯅ ꯇꯧꯔ ꯆꯠꯂꯦꯕ ꯈꯪꯕ꯭ꯔꯥ ꯅꯠꯇ꯭ꯔꯅꯦ
ꯃꯥꯅꯦ
ꯁꯤꯗꯤ ꯍꯪꯒꯦꯅ ꯍꯪꯉꯛꯇ꯭ꯔꯁꯨ ꯌꯥꯔꯦ ꯄꯥꯔꯣꯏꯅ ꯏꯁꯀꯤꯞ ꯇꯧꯔ ꯆꯠꯂꯤꯅꯦꯕ
ꯆꯠꯅꯤ ꯆ
ꯑꯗꯣ ꯂꯣꯏꯅ ꯄꯥꯕꯒꯁꯤꯗꯤ ꯑꯩꯈꯣꯏꯒꯤ ꯕ꯭ꯔꯦꯟꯁꯤꯗꯗꯤ ꯉꯝꯗꯕꯅꯤꯅ ꯍꯥꯏꯅ ꯈꯜꯂꯤꯁ ꯀꯣꯆꯤꯡ ꯇꯧꯕꯗꯨ ꯄꯨꯁꯥ ꯃꯥꯡꯒꯗꯁꯤ ꯀꯔꯤꯁꯤ
ꯗ ꯃꯉꯥꯟꯗ
ꯎꯝ
ꯍꯣꯏ ꯇꯥꯝ ꯀꯥꯟꯗ ꯃꯥꯁꯨ ꯍꯧꯖꯤꯛ ꯀꯩꯅꯣ ꯕꯦꯡꯀꯤꯡꯒꯤ ꯑꯣꯏꯅ ꯀꯣꯆꯤꯡ ꯆꯠꯂꯤꯕꯅꯦꯕ
ꯑꯝ
ꯑꯩꯉꯣꯟꯗ ꯍꯥꯏꯅꯦ ꯀꯩꯅꯣ ꯀꯥꯖꯦ ꯜ ꯁꯒꯤ ꯑꯣꯀꯦ ꯑꯣꯀꯦ